ꯇ
ꯎꯝ ꯑꯗꯣ ꯅꯣꯏ ꯀꯀꯥ ꯍꯥꯏꯒꯦꯔꯥ ꯅꯣꯏꯒꯤ ꯎ ꯀꯃꯥꯏꯅ ꯍꯥꯏꯗꯣꯏꯅꯣ ꯅꯍꯥꯟ ꯂꯧ ꯆꯠꯁꯦ ꯂꯥꯎ ꯈꯣꯏꯕ ꯆꯠꯁꯦ ꯍꯥꯏꯕꯗꯣ ꯑꯗ ꯑꯃꯨꯛ ꯀꯧꯔꯛꯇꯕ꯭ꯔꯣ ꯅꯪꯕꯨ
ꯃꯟꯗꯦꯗ ꯃꯟꯗꯦꯗ ꯀꯧꯒꯦꯔꯥ ꯈꯪꯗꯦ ꯃꯥꯗ ꯃꯤ ꯑꯃ ꯀꯧꯔꯒ ꯈꯣꯏꯈꯔꯥ ꯂꯥꯎꯗꯦ
ꯑꯣ
ꯅꯣꯏꯒꯤ ꯌꯨꯝꯁꯨꯀꯣ ꯃꯤꯗꯤ ꯂꯩ ꯑꯗꯨꯕꯨ ꯑꯩꯉꯣꯟꯗ ꯈꯛꯇ ꯀꯧꯔ ꯂꯩ ꯃꯣꯏꯁꯦ ꯂꯧ ꯈꯣꯏ ꯂꯧ ꯂꯧ ꯀꯩꯅꯣ ꯂꯧ ꯈꯣꯏꯅꯤ ꯃꯤ ꯂꯩꯇ꯭ꯔꯗꯤ ꯄꯩꯁꯥꯒꯤ ꯃꯤ ꯅꯦꯛꯑꯒ ꯊꯤ ꯈꯣꯏꯔꯁꯨ ꯌꯥꯕꯅꯦꯕ ꯑꯩꯉꯣꯜꯗꯀꯇ ꯑꯩꯉꯣꯜꯗꯀꯇ
ꯅꯪꯕꯨ ꯅꯨꯡꯁꯤ ꯑꯣꯏꯔꯣꯅꯦ ꯑꯗꯨꯅ
ꯊꯕꯛ ꯊꯕꯛ ꯁꯨ ꯈꯅꯤꯡꯉꯥꯏ ꯅꯨꯡꯁꯤꯕꯗꯤ ꯄꯥꯝꯅꯗꯤ ꯑꯩꯗ
ꯂꯩꯁꯤꯡꯅꯤ
ꯄꯁꯤꯡ ꯑꯣꯏꯒꯦꯔꯥ ꯀꯔꯤ ꯑꯣꯏꯒꯦꯔꯥ ꯌꯥꯝ ꯁꯨꯔꯁꯨ ꯑꯩꯈꯣ ꯌꯥꯝ ꯁꯨꯔꯗꯤ ꯋꯥꯕꯅꯦꯕ ꯑꯩꯈꯣꯏꯗ ꯑꯩꯈꯣꯏꯁꯨ ꯃꯤꯅꯤꯅ ꯊꯕꯛꯁꯨ ꯊꯕꯛꯁꯨ ꯁꯨꯗꯤ ꯋꯥꯕ ꯇꯥꯕꯅꯤꯅꯦ ꯑꯗꯨ ꯒꯥꯔꯤ ꯑꯃꯨꯛ ꯄꯥꯏꯒꯗꯕꯅꯤꯅꯤ
ꯅꯪ ꯅꯪꯗꯣ ꯅꯪꯗꯣ ꯈꯔ ꯋꯥꯡꯉ ꯀꯩꯅꯣ ꯑꯗꯨꯃꯥꯏꯅ ꯇꯧꯕꯒꯤ ꯅꯁꯥꯗꯣ ꯈꯔ ꯐꯕꯒꯤ ꯑꯗꯨ ꯀꯧꯔ ꯑꯣꯏꯔꯝꯒꯅꯤ
ꯅꯠꯇꯨꯗꯥ
ꯑꯗꯨꯅꯦ ꯅꯪ ꯈꯪꯗ꯭ꯔꯣ ꯑꯗꯨ ꯅꯪ ꯋꯥꯡꯉꯦ ꯍꯥꯏꯕ ꯅꯠꯇ꯭ꯔꯣ
ꯊꯕꯛ ꯁꯨꯁꯦ ꯍꯥꯏꯔꯗꯤ ꯑꯩꯗꯤ ꯀꯩꯅꯣ ꯑꯁ ꯇꯜꯂꯦꯗ ꯑꯗꯨꯃꯥꯏꯅ ꯍꯥꯏꯕꯗꯣ ꯑꯩꯗꯤ ꯍꯥꯏꯕꯗꯣ ꯑꯩꯉꯣꯟꯗ ꯂꯩꯇꯕ ꯊꯕꯛ ꯁꯨꯁꯦ ꯍꯥꯏ ꯍꯣꯏ ꯍꯣꯏ ꯍꯣꯏ ꯑꯗꯨꯝ ꯆꯠ ꯀꯧꯅꯤꯡ ꯀꯥꯎꯅꯤꯡꯕ ꯃꯥꯂꯦ ꯎꯝꯝ ꯅꯣꯏꯗꯤ ꯊꯕꯛ ꯆꯨꯁꯦ ꯇꯜꯂꯦ ꯑꯩ ꯉꯁꯤ ꯑꯗꯨꯝ ꯇꯧꯏꯤ ꯑꯦ ꯑꯦ ꯑꯣ ꯇꯧꯕꯗ
ꯀꯅꯥꯅ ꯀꯧꯕ ꯀꯅꯥꯅ ꯀꯧꯕꯅꯣ ꯑꯗꯨꯗꯣ
ꯈꯪꯗꯦꯗ ꯅꯣꯏ ꯌꯨꯝꯗ ꯂꯩꯔꯤꯗꯤ ꯑꯗꯨꯃꯥꯏꯅ ꯀꯧꯋꯤꯗꯅ ꯅ ꯅꯃꯥꯟꯅꯕꯤꯅꯦ ꯅꯃꯥꯟꯅꯕꯤꯅꯦ ꯐꯤꯁ ꯆꯠꯁꯦ ꯍꯥꯏꯔꯒꯦ ꯑꯩ ꯇꯠꯂ ꯑꯗꯨꯗꯤ ꯑꯗ ꯇꯧꯕꯗꯣ ꯅꯪ ꯅꯪ ꯈꯪꯗ꯭ꯔꯦ
ꯑꯣꯐꯤꯁꯇꯨ ꯉꯥꯏꯥꯟꯕꯅꯤꯀꯣ ꯂꯧ ꯇꯨ ꯉꯥꯏꯥꯟꯕꯅꯤ
ꯎꯝ
ꯑꯣꯐꯤꯁꯇꯤ ꯑꯩꯒꯤ ꯃꯔꯝ ꯑꯩꯒꯤ ꯊꯕꯛ ꯂꯩꯇ꯭ꯔꯒ ꯑꯩꯅ ꯆꯠꯀꯗꯧꯕ ꯑꯗꯨꯗꯤ ꯑꯩꯒꯤ ꯃꯥꯡꯗ꯭ꯔꯣ
ꯃꯥꯡꯕ ꯃꯥꯡꯗꯕ ꯅꯠꯇ
ꯑꯗꯨꯗꯤ ꯑꯩ ꯗꯤ ꯃꯥꯡꯉꯦ ꯑꯗꯨꯒ ꯊꯕꯛꯒꯨꯝꯕ ꯑꯩꯈꯣꯏꯒꯤ ꯊꯕꯛꯒꯨꯝꯕ ꯂꯩꯔꯗꯤ ꯑꯗꯨꯝ ꯆꯠꯄꯅꯦ ꯑꯗꯨꯒ ꯑꯩꯒꯤ ꯑꯃꯁꯨ ꯊꯕꯛ ꯑꯃꯁꯨ ꯂꯩꯇ꯭ꯔꯒ ꯆꯠꯁꯦ ꯍꯥꯏꯔ ꯍꯣꯏ ꯍꯣꯏ ꯆꯔꯗꯤ ꯑꯣ ꯑꯩꯒꯤ ꯃꯥꯡꯉꯦ ꯑꯗꯨꯗꯤ ꯌꯥꯝ ꯃꯥꯡꯉꯦ ꯅꯨꯃꯤꯠ ꯃꯥꯥꯡꯉꯦ
ꯑꯣꯐꯤꯁ ꯆꯠꯄꯗꯤ ꯑꯗꯨꯝ ꯀꯥꯟꯅꯕꯅꯦꯍꯦꯛ ꯀꯩꯅꯣ
ꯗꯤ
ꯀꯟꯅꯗꯅꯤ
ꯃ ꯃꯇꯝ ꯑꯦ ꯑꯁꯤ ꯊꯕꯛ ꯂꯩꯔꯤꯗꯤ ꯐꯕ ꯑꯗꯨ ꯊꯕꯛ ꯂꯩꯇ꯭ꯔꯗꯤꯀꯣ
ꯅꯪ ꯍꯌꯦꯡꯋꯥꯏ ꯃꯊꯟꯗ ꯑꯣꯐꯤꯁ ꯆꯠꯄ ꯃꯇꯝ ꯂꯩꯒꯅꯤ ꯑꯗꯨꯗ ꯅꯪ ꯍꯩꯇ꯭ꯔꯗꯤꯀꯣ ꯑꯁ ꯑ ꯑꯩ ꯑꯩ ꯂꯩꯁꯥꯕꯤ ꯑꯣꯏꯔꯀꯥꯟꯗ ꯑꯩꯅ ꯆꯠꯂꯝꯕꯗꯤꯀꯣ ꯍꯩꯔꯝꯒꯅꯤꯀꯣ ꯍꯥꯏꯅ ꯅꯪ ꯍꯥꯏꯅꯤ
ꯀꯔꯤ ꯑꯣꯐꯤꯁꯅꯣ
ꯎꯝ ꯑꯣꯐꯤꯤꯁ ꯨ ꯅꯤꯌꯣꯝ ꯌꯥꯝ ꯂꯩꯗꯅ
ꯑꯗꯨ ꯀꯔꯤ ꯑꯣꯐꯤꯁꯅꯣ ꯍꯥꯡꯅꯤ
ꯈꯣꯗ ꯅ ꯂꯤꯖꯦ ꯑꯦꯅꯤ
ꯀꯔꯤ ꯑꯣꯐꯤꯁ ꯑꯗꯨꯗꯤ ꯑꯗꯨ ꯈꯪꯗ꯭ꯔꯒ
ꯐꯤꯁ ꯑꯣꯏꯒꯦꯔꯥ ꯅꯠꯇ꯭ꯔꯒ ꯑ ꯀꯁꯤꯔ ꯁꯦꯀ꯭ꯔꯦꯇꯔꯤꯒꯦꯔ ꯑꯣꯐꯤꯁ
ꯑꯗꯨ ꯀꯅꯥꯅ ꯀꯧꯔꯕꯅꯣ ꯍꯥꯏꯕꯅ ꯑꯩꯕꯨ ꯀꯧꯔꯛꯄ ꯑꯃꯁꯨ ꯂꯩꯇ꯭ꯔꯤꯗ
ꯀꯧꯗ꯭ꯔꯁꯨ ꯅꯪ
ꯑꯗꯣ ꯑꯗꯨꯣ ꯅꯪꯒꯤ ꯌꯋꯥꯗꯣ ꯅꯪꯒꯤ ꯌ ꯋꯥꯗꯣ ꯆꯠꯇꯦ ꯍꯥꯏꯥꯎꯗꯤ ꯑꯗꯣ ꯑꯩ ꯑꯩꯕꯨ ꯀꯧꯔꯛꯄ ꯑꯃꯁꯨ ꯂꯩꯇ꯭ꯔꯤꯌꯦ ꯍꯥꯏꯕ
ꯑꯗꯨ ꯀꯧꯕ ꯀꯧꯔꯕ ꯠꯇꯗ ꯅꯪ ꯍꯌꯦꯡ ꯍꯣꯏ ꯅꯪ ꯀꯔꯤ ꯃꯔꯝ ꯂꯩꯕꯒꯤ ꯂꯩꯒꯅꯤ ꯂꯩꯒꯅꯤ ꯂꯩꯒꯅꯤ ꯃꯤ ꯍꯥꯏꯁꯤꯗꯤ ꯅꯧꯃ ꯅꯠꯇ꯭ꯔꯒ ꯅꯧꯃꯅ ꯅꯠꯇ꯭ꯔꯒ ꯅꯧꯃ
ꯌꯥꯗꯦ ꯍꯥꯋꯥ
ꯌꯥꯏ ꯅ
ꯇ ꯌꯥꯍꯧ ꯊꯦꯡꯅ ꯍꯧꯒꯠꯄꯗꯣ ꯐ꯭ꯔꯦꯁ ꯑꯣꯏꯔ ꯑꯣꯏꯔꯝꯃꯣꯏꯀꯣ ꯅꯪꯒꯤꯗꯣ
ꯏꯁꯁ ꯑꯩꯗꯣ ꯉꯁꯤꯒꯤ ꯑꯦꯁꯁꯨ ꯇꯥꯗ꯭ꯔꯤꯌꯦ ꯑꯩ ꯍꯧꯒꯠꯄꯗꯣ
ꯑꯦ ꯎ ꯑꯩꯗꯤ ꯗ꯭ꯌꯨꯇꯤ ꯆꯠꯇ꯭ꯔꯗꯤ ꯇꯦ
ꯑ ꯑꯦ ꯇꯥꯗꯔꯤꯔꯤ ꯍꯥꯏꯔꯅ ꯑꯩꯣꯟꯗ ꯂꯩꯅ ꯅꯪꯁꯨ ꯑꯁꯤꯗ ꯂꯩꯔꯗꯤ
ꯎꯝ ꯑꯩꯅꯥꯏ ꯐꯥꯎ ꯂꯩ ꯀꯥꯟ ꯗꯤ ꯌꯥꯝ ꯌꯥꯝ ꯉꯟ ꯉꯟꯅ ꯍꯧꯒꯕꯅꯤ ꯅꯪ ꯈꯪꯗꯦ
ꯑꯩꯗꯤ ꯈꯪꯗꯦꯕꯣ ꯑꯩ ꯆꯥꯛ ꯊꯣꯡꯕ ꯂꯣꯏꯔꯀꯥꯟꯗ ꯅꯣꯏ ꯍꯧꯒꯠꯄꯗꯨꯗꯤ ꯈꯪꯉꯦ
ꯌꯥ ꯑꯗꯨꯗꯤ ꯅꯪ ꯃꯅ ꯇꯨꯝꯕꯒꯤꯅꯤ
ꯑꯗꯨꯗꯤ ꯑꯩꯗꯣ ꯐꯣꯟ ꯄꯥꯏꯗꯋꯤꯀꯣ ꯅꯣꯏꯗꯤ ꯐꯣꯟ ꯄꯥꯏꯔꯒ ꯂꯩꯤꯁꯥꯕꯤꯁꯤꯡꯕꯨꯗꯣ ꯀꯧ ꯇꯧꯔ ꯆꯠꯇꯧꯔ ꯂꯩꯕꯗꯣ
ꯀꯣꯜ ꯇꯗꯗꯤ ꯅꯅꯃꯤꯅꯦ
ꯑꯩ ꯇꯥꯏꯌꯦ
ꯒꯝ
ꯇꯞꯅ ꯇꯥꯎꯗ ꯏꯁ
ꯑꯩꯕꯨ ꯏꯀꯥꯏꯕꯗ ꯌꯥꯝꯅꯤ ꯏ ꯀꯥꯏꯔꯒ ꯋꯥ ꯐꯥꯎ ꯉꯥꯡꯕꯕꯨꯛꯇ ꯑꯩ ꯎꯔꯒ ꯍꯣꯏ ꯀꯥꯏ ꯀꯥꯏꯔ ꯂꯥꯎꯔꯒ
ꯅꯪꯒꯤ ꯃꯤꯡ ꯐꯪꯗꯕꯩꯅꯦ ꯑꯗꯨ ꯐꯥꯔꯁ ꯇꯃꯤꯠ ꯗꯤ ꯅꯪꯒꯤ ꯃꯤꯡꯗꯣ ꯑ ꯁꯥꯡꯉꯣꯏ ꯑꯩꯗꯤꯀꯣ ꯃꯤꯒꯤ ꯃꯤꯡꯗꯣ ꯀꯔꯤ ꯍꯥꯏꯁꯤꯔꯥ ꯑꯗꯨꯝ ꯍꯦꯛ ꯊꯦꯡꯅꯔꯒ ꯃꯣꯏꯒꯤ ꯃꯤꯡ ꯀꯧꯗꯨꯀꯣ ꯍꯩꯅꯗꯦꯕ
ꯎꯝ ꯂꯝꯕꯤ ꯐꯥꯎ ꯂꯝꯕꯤ ꯑ ꯆꯠꯂꯁꯨ ꯑꯩ ꯎꯔꯗꯤ ꯑꯣꯄꯣꯖꯤꯠ ꯑꯣꯄꯣꯖꯤꯠꯇ ꯆꯠꯄꯗ ꯅꯪ ꯑꯃꯨ ꯀꯥꯎꯔꯕ
ꯑꯗꯨ ꯅꯨꯄꯥꯁꯤꯡꯅ ꯋꯥ ꯉꯥꯡꯒ ꯇꯕꯅꯦꯕ ꯐꯥꯔꯁ
ꯑꯩꯅ ꯉꯍꯥꯡꯁꯨ ꯅꯪ ꯐꯖꯅ ꯄꯥꯎꯈꯨꯝ ꯄꯤꯗꯦꯅ ꯀꯗꯥꯏ ꯆꯠ ꯀꯗꯥ ꯆꯄ꯭ꯔꯨ ꯍꯥꯏꯔꯒ ꯎꯝ ꯑꯦ ꯑꯣ ꯍꯥꯏꯕꯗ
ꯈꯪꯗꯕꯩꯅꯦ ꯍꯥꯏꯕꯅꯦ
ꯈꯪꯉꯤ ꯈꯪꯉꯤ ꯑꯩꯈꯣꯏ ꯑꯩꯈꯣꯏ ꯂꯩꯃꯤꯟꯅꯔꯒ ꯀꯃꯥꯏꯅ ꯈꯪꯗꯕ
ꯂꯩꯃꯤꯟꯅꯔꯁꯨ ꯋꯥ ꯉꯥꯡꯇꯕꯒꯤꯀꯣ ꯅꯪꯁꯨ ꯇꯨꯃꯤꯟꯅ ꯂꯩꯕꯒꯤꯀꯣ ꯅꯪꯒꯤ ꯅꯪꯕꯨ ꯌꯦꯡ ꯌꯦꯡꯕ ꯀꯥꯟꯗꯗꯤ ꯑꯁ ꯀꯔꯤ ꯍꯥꯏꯁꯤꯔꯥ ꯑ ꯍꯦꯛ ꯑ ꯑ ꯁꯦꯔꯦꯁ ꯑꯣꯏꯕ ꯀꯣ ꯑꯗꯨꯒ ꯋꯥꯍꯥꯁꯨ ꯉꯥꯡ ꯈꯪꯉꯟꯗꯦ ꯅꯣꯛꯁꯨ ꯅꯣꯛꯄꯁꯨ ꯎꯗꯦꯗ ꯅꯪꯕꯨꯗꯤ
ꯑꯣꯔꯝꯃꯅꯤ ꯍꯦ
ꯅꯣꯛꯄꯨꯗꯣ ꯅꯣꯛꯄꯨꯗꯣ ꯎꯔꯝꯗꯦ ꯑꯗꯨꯒ ꯑꯩꯈꯣꯏ ꯅꯪꯒꯤꯗꯥꯛ ꯑꯩꯈꯣꯏꯒ ꯏꯁꯩ ꯏꯁꯩ ꯇꯝꯕ ꯇꯝꯅ ꯑ ꯀꯔꯤ ꯅ ꯑꯩꯕꯨ ꯇꯝꯕꯤꯔꯒ ꯑꯩꯅ ꯂꯥꯟꯅ ꯁꯛꯈ꯭ꯔꯕꯒꯤ ꯑꯗꯨꯗ ꯎꯗꯣ ꯑꯗꯨ ꯑꯗꯨ ꯈꯛꯇꯅꯦ ꯑꯩꯅ ꯎꯕꯗꯣ ꯑꯗꯨꯗꯣ ꯑꯃꯨꯛꯁꯨ ꯎꯗꯦ ꯍꯥꯏꯕ ꯏꯀꯥꯏꯗꯦꯗ
ꯌꯥꯝꯃꯤ ꯀꯌꯥ ꯔꯝ
ꯏꯒ ꯏꯗꯦ ꯀꯃ ꯀꯥꯏꯔ
ꯑꯩ ꯑꯣꯏꯣꯏ ꯀꯥꯏꯕꯗꯨꯅꯅꯨꯡ ꯅ ꯅꯪꯅꯤꯅꯦꯠꯇ ꯑꯩ ꯑꯩꯗꯤ ꯃꯃꯥꯏꯅꯩ ꯏꯀꯥꯏꯗꯧꯕ ꯑꯩꯕꯨ ꯏꯀꯥꯏꯔꯒ ꯑꯩꯕꯨ ꯏꯀꯥꯏꯔꯒ ꯅꯣꯏꯒꯤ ꯀꯩꯅꯣ ꯉꯥꯔꯤ ꯐꯥꯎ ꯂ ꯀꯤꯕꯗ
ꯉꯥꯔꯤ ꯂꯧꯔꯨꯅꯦ ꯑꯗꯨꯝ ꯇꯝꯅ ꯑꯩꯗꯤ ꯑꯩꯗꯤ ꯀꯥꯎꯋꯦꯍꯦ ꯑꯗꯨꯒꯤ ꯑꯩꯈꯣꯏꯒꯤ ꯉꯔꯤꯗ ꯑꯣꯏꯅ ꯂꯥꯛꯑꯣ
ꯑꯩꯅ ꯉꯥꯔꯤ ꯂꯧꯔꯒꯅ ꯑꯃꯨꯛ
ꯑ
ꯀꯤ ꯑꯣꯏꯒꯦꯔ ꯏꯀꯥꯏ ꯒꯦꯔ ꯇꯟꯕꯒꯔ ꯈꯪꯗꯦ ꯑꯗꯨꯗꯤ ꯀꯥꯏ ꯑꯣꯏꯔꯅꯤ
ꯍꯪꯅꯕꯗꯣ ꯇꯥꯟꯕꯤꯨꯔꯣꯅꯦ
ꯀꯥꯏ ꯃꯗꯥ ꯆꯥꯛ ꯆꯥꯔꯁꯨ ꯆꯥꯛ ꯆꯥꯔꯁꯨ ꯑꯩ ꯂꯥꯛꯑꯗꯤ ꯈꯖꯤꯛꯇꯪ ꯆꯥꯔꯒ ꯆꯠꯄꯗ ꯅꯪ
ꯑꯩꯁ ꯌꯥꯝ
ꯑꯩ ꯂꯩꯇ꯭ꯔꯗꯤ ꯌꯥꯝ ꯌꯥꯝ ꯆꯥꯔꯒ ꯑꯩ ꯂꯩꯔꯤꯁꯦ ꯈꯖꯤꯛꯇꯪ ꯆꯥꯔꯒ ꯅ ꯀꯔꯤꯗ ꯅꯃꯥꯟꯅꯕꯒꯤ ꯌꯨꯝꯗꯨ ꯆꯠꯂꯒ
ꯅꯠꯇꯦ ꯅꯠꯇꯦ ꯑꯩ ꯆꯥꯛ ꯌꯥꯝ ꯆꯥꯗꯦ ꯍꯥꯏꯕꯗꯣ ꯅꯪ ꯈꯪꯗꯦ
ꯁꯥꯇꯦ ꯁꯥꯠ ꯆꯥꯛꯀꯁꯤ ꯀꯩ ꯆꯥꯔꯒꯣ ꯑꯩꯈꯣꯏ ꯑꯩꯈꯣꯏ ꯆꯥꯕ ꯂꯣꯏꯔꯤꯁꯦ ꯑꯃꯨꯛ ꯂꯥꯛꯑꯒ ꯑꯃꯨꯛ ꯆꯥꯕꯅꯦ
ꯀꯗꯥꯏꯗꯒꯤ ꯑꯗꯨꯃꯥꯏꯅ ꯇꯧꯗꯦ ꯇꯧꯗꯦꯗ ꯑꯗꯨꯒꯨꯝꯕꯗꯤ
ꯇꯧꯔꯝꯒꯅꯤ ꯑ ꯑꯦ ꯌꯥꯝꯒ
ꯑꯩꯕꯨ ꯑꯩꯕꯨ ꯆꯥꯛ ꯌꯥꯝ ꯌꯥꯝ ꯌꯥꯝ ꯆꯥꯕꯒꯨꯝꯅ ꯅꯣꯏꯒꯨꯝꯅ ꯑꯁ ꯀꯅꯥ ꯑꯦ ꯍꯪꯉꯣ ꯑꯩꯈꯣꯏ ꯑꯩꯒꯤ ꯌꯨꯝ ꯌꯨꯝꯗ ꯈꯨꯟꯗ ꯑꯣꯏꯔꯗꯤ ꯈꯔ ꯆꯥꯏꯌꯦ ꯑꯗꯨꯕꯨ ꯑꯁꯤꯒꯨꯝꯕꯅ ꯑꯗꯨꯗꯤꯀꯣ ꯌꯥꯝ ꯌꯥꯝ ꯌꯥꯝ ꯌꯥꯝ ꯌꯥꯝ ꯆꯥꯗꯦ ꯆꯥꯅꯤꯡꯕ ꯃꯇꯝꯗ ꯑꯗꯨꯝ ꯆꯥꯏ ꯑꯗꯨ ꯃꯔꯛ ꯃꯔꯛ ꯈꯛꯇꯅꯤ ꯑꯗꯨꯅ ꯑꯗꯨꯝ ꯆꯥꯕꯗꯣ ꯑꯦꯚ꯭ꯔꯤ ꯇꯥꯏꯝ ꯑꯗꯨꯝ ꯆꯥꯗꯦ ꯑꯩꯗꯤ
ꯎꯝ ꯑꯗꯨ ꯅꯃꯥꯟꯅꯕꯤ ꯑꯗꯨꯗ ꯂꯩꯕꯗꯣ ꯃꯥꯗꯤ ꯃꯆꯥ ꯀꯌꯥꯁꯨ ꯁꯨꯔꯕꯔ
ꯀꯅꯥꯅꯣ
ꯌꯦꯟꯗ
ꯑ ꯈꯪꯗꯦ
ꯃꯨꯛ ꯐꯥꯎꯅꯗ꯭ꯔꯕꯣ
ꯎꯝ
ꯌꯨꯝꯗꯤ ꯄꯥꯜꯂꯦꯀꯣ
ꯑꯉꯥꯡ ꯑꯉꯥꯡꯗꯣ ꯆꯥꯎꯔꯝꯅꯤ ꯁ꯭ꯀꯨꯜ ꯀꯥꯜꯔꯝꯅꯤ ꯃꯥꯛꯇꯣ
ꯅꯝꯕꯔꯒ ꯂꯩꯇ꯭ꯔꯣ
ꯂꯩꯗꯦ
ꯑꯁ ꯅꯣꯏꯖꯦ ꯌꯝ ꯐꯠꯇꯦꯍꯦ
ꯃꯣꯏꯗꯤ ꯀꯔꯤꯅꯣꯑꯁꯦ ꯀꯩꯅꯣ ꯑꯗꯨꯝ ꯎꯝ ꯂꯨꯍꯣꯡꯈ꯭ꯔꯕꯅꯤꯅ ꯃꯣꯏꯗꯤꯀꯣ ꯑꯩꯈꯣꯏ ꯂꯩꯁꯥꯕꯤꯁꯤꯡꯕꯨ ꯋꯥꯔꯤ ꯁꯅꯤꯡꯉꯥꯏ ꯃꯇꯝ ꯃꯇꯝꯗꯣ ꯂꯩꯇꯕꯅꯦꯕ
ꯑꯗꯨ ꯋꯥꯔꯤ ꯁꯥꯎ ꯍꯥꯏꯕꯅꯠ
ꯊꯕꯛ ꯌꯥꯝ ꯀꯩꯅꯣ ꯇꯧꯕꯅꯤ ꯑꯗꯨ ꯅꯍꯥꯟꯗꯤ ꯂꯩꯕꯅꯦ ꯑꯗꯨ ꯀꯣꯜ ꯇꯧ ꯇꯧꯋꯦꯕꯀꯣ ꯅꯍꯥꯟ ꯂꯩꯔꯀꯥꯟꯗ ꯀꯣꯜ ꯇꯧꯔ ꯃꯥꯗꯨ ꯑꯃꯁꯨ ꯄꯥꯏꯈꯠꯇꯦꯕ
ꯎꯝ ꯐꯔꯦ ꯊꯕꯛ ꯈꯔ ꯁꯨꯈꯤꯒꯦꯀꯣ
ꯍꯣꯏ